ꯏꯔꯣ
ꯑꯣ ꯇꯔꯦ ꯇꯖꯥꯔꯦ
ꯑꯣ ꯐꯔꯦ ꯐꯔꯦ ꯇꯥꯔꯗꯤ ꯑꯩꯁꯦ ꯇꯥꯔꯔꯣꯏꯗ꯭ꯔꯥ ꯈꯜꯂꯝꯕꯅꯦ ꯑꯗꯨꯕꯨ ꯇꯥꯔꯝꯃꯦ
ꯅꯍꯥꯟꯒꯩ ꯅꯍꯥꯟꯒꯩ ꯅꯝꯕꯔ ꯑꯣꯟꯅꯕ ꯁꯤꯜꯂꯒ ꯑꯩꯉꯣꯟꯁꯤꯗ ꯑꯩꯅ ꯑꯇꯣꯞꯄꯁꯨ ꯑꯗꯨꯝ ꯇꯧꯔ ꯂꯩꯕ ꯅꯪꯁꯨ ꯑꯩꯅ ꯍꯪꯕꯗ ꯐꯖꯅ ꯈꯨꯝꯗꯕ
ꯑꯩꯁꯦ ꯅꯪꯁꯨ ꯑꯩꯅ ꯈꯨꯝꯗꯕ ꯅꯠꯇꯤꯌꯦ ꯅꯪꯁꯨ ꯐꯖꯅ ꯇꯥꯗꯕ ꯑꯗꯨꯒꯤ
ꯑ ꯑꯗꯨꯗꯤ ꯏꯕꯅꯤ ꯑꯃ ꯌꯥꯅꯥꯗ꯭ꯔꯦꯀꯣ ꯑꯗꯨꯗꯤ ꯊꯛꯃꯤꯟꯅꯗ꯭ꯔꯕꯅꯦꯕꯀꯣ
ꯍꯣꯏ
ꯑꯍ
ꯇꯨꯅꯤꯡꯂꯦ
ꯑꯩꯅ ꯑꯩꯅ ꯔꯤꯜꯁ ꯈꯔ ꯈꯔ ꯊꯥꯈꯤꯕꯗꯨꯣ ꯌꯦꯡꯁꯜꯂꯨꯅ ꯀꯩ ꯀꯩꯅꯣ ꯃꯣꯏꯒꯤ ꯆꯦꯅꯦꯜ ꯊꯕꯛ ꯀꯧꯕꯅꯦ ꯑꯗꯨꯝ ꯐꯣꯂꯣ ꯇꯧꯁꯜꯂꯛꯑꯣ
ꯊꯕꯛ ꯀꯧꯏ ꯍꯥꯏꯕ꯭ꯔꯣ
ꯑꯩꯒꯤ ꯆꯦꯅꯦꯜꯗ ꯊꯕꯛ ꯑꯗꯨꯝ ꯀꯧꯕꯒꯤ ꯊꯥꯒꯠꯄꯅꯦ ꯍꯥꯏꯕ ꯑꯩꯅ ꯅꯉꯣꯟꯗ ꯁꯤꯌꯥꯔ ꯇꯧꯕꯤꯕ ꯑꯣ ꯑꯥꯏ ꯖꯤꯗ ꯑꯗꯨ ꯌꯦꯡꯉꯨ ꯍꯥꯏꯕ
ꯀꯪꯗ꯭ꯔꯣ ꯀꯪꯗ꯭ꯔꯦ ꯌꯦꯡꯕ ꯇꯥꯔꯗꯅꯣ ꯄꯣ
ꯌꯦꯁꯂꯣ ꯌꯦꯡ ꯁꯂꯣ ꯄꯥꯔꯥꯏꯇꯦ
ꯑꯗꯨ ꯑꯩꯒꯣꯟ ꯀꯅꯥꯅꯣ ꯇꯧꯔꯛꯑꯦꯕꯀꯣ ꯉꯁꯥꯏꯗꯣ ꯈꯅꯥꯎꯁꯨ ꯌꯥꯗ꯭ꯔꯦ ꯅꯣꯛꯄꯒꯤꯔ ꯈꯪꯗꯦ ꯁꯤꯗꯔꯦ
ꯑꯩ ꯑꯦ ꯈꯔ ꯍꯧꯖꯤꯛ ꯑꯅꯧꯕꯗ ꯀꯅꯥ ꯁꯤꯗ ꯅꯒꯦ ꯅꯪ ꯂꯣꯛ ꯅꯪ ꯂꯣꯛ ꯊꯨꯡꯕꯒꯤ ꯑꯣꯏꯗꯕ ꯑꯃꯅꯤ
ꯅꯠꯇꯦ ꯂꯣꯛꯊꯨꯡꯕꯩ ꯅꯠꯇꯦ ꯑꯩ ꯅꯣꯛꯑꯗꯤ ꯈꯅꯥꯎꯁꯤ ꯌꯥꯗꯦ ꯉꯁꯥꯏꯗꯨ ꯃꯤ ꯑꯃ ꯇꯧꯔꯛꯑꯦꯕꯀꯣ
ꯑ
ꯇꯧꯔꯛꯄꯗꯒ ꯍꯥꯏꯗꯦ ꯃꯥꯁꯦ ꯀꯔꯤ ꯑꯍꯥꯟꯕ ꯑꯣꯏꯕ꯭ꯔꯥ ꯀꯔꯤꯅꯣꯅꯦ ꯈꯪꯗꯦ ꯍꯣꯏ ꯑꯍꯥꯟꯕꯗꯤ ꯑꯣꯏ ꯍꯥꯏꯌꯦ ꯑꯗꯨ ꯃꯥꯅ ꯑꯩꯕꯨ ꯍꯪꯉꯦ ꯑꯗꯨꯃꯥꯏꯅ ꯅꯪ ꯀꯥꯏꯅ ꯂꯩꯒꯦ ꯍꯥꯏ ꯑꯩꯅ ꯌꯨꯝꯗꯤ ꯂꯩ ꯍꯥꯏ ꯌꯨꯝꯗꯤ ꯀꯥꯏꯗꯅꯣ ꯍꯥꯏꯔꯛꯑꯣ ꯍꯥꯏ ꯌꯨꯝꯗꯤ ꯌꯨꯝ ꯑꯅ ꯌꯨꯝꯗꯤ ꯌꯨꯝ ꯀꯂꯦ ꯌꯨꯗꯒ ꯃꯥꯁꯦ ꯃꯄꯥꯟ ꯂꯝꯗꯒꯤ ꯋꯥꯗꯣ ꯑꯗꯨꯝ ꯄꯨꯔꯒ ꯉꯥꯡ ꯂꯩꯩꯕꯗꯨꯗꯀꯣ ꯑꯩꯁꯦ ꯀꯔꯤꯅꯣꯃ ꯇꯧꯔꯛꯑꯕꯀꯣ ꯅꯪꯒꯤꯗꯣ ꯌꯥꯗ꯭ꯔꯦꯅꯦꯍꯌꯦ ꯍꯥꯏꯔꯒ ꯀꯔꯤꯗꯣ ꯑꯩꯁꯦ ꯁꯦꯝꯗꯤ ꯌꯥꯝꯅ ꯁꯦꯝꯕ ꯁꯥꯏ ꯑꯗꯨꯕꯨ ꯁꯉꯥ‌ꯝ ꯉꯝꯗꯦꯕ ꯍꯥꯏ
ꯑꯕꯤꯅꯥꯏꯀꯣ ꯆꯁ ꯌꯥꯝ ꯇꯧꯋꯦ
ꯌꯥꯝ ꯊꯦꯡꯅꯔꯛꯏꯀꯣ ꯃꯤꯗꯤ
ꯊꯦꯡꯅꯔꯛꯑꯦ ꯊꯦꯡꯅꯔꯛꯑꯦ ꯑꯗꯨꯗꯤ ꯑꯩꯗꯤ ꯃꯌꯥꯝ ꯄꯨꯟꯕꯒꯤꯗꯣ ꯑꯗꯨꯗꯗꯤ ꯑꯩꯅ ꯊꯥꯒꯠꯂꯨꯔꯦꯅꯦꯍꯦ ꯁꯤꯁꯤꯗꯤ ꯇꯧꯕꯤꯔꯛꯎ ꯀꯥꯏꯅꯒ
ꯍꯥꯍꯥꯍꯥ ꯍꯨꯝ ꯍꯨꯝ
ꯊꯔꯛꯄꯗꯨꯗꯀꯣ ꯃꯣꯏꯁꯨ ꯑꯩꯗ ꯀꯩ ꯍꯥꯏꯗꯣꯏꯅꯣ ꯑꯣ ꯉꯥꯡꯕ ꯍꯩꯕ꯭ꯔꯥ ꯍꯩꯇꯕ꯭ꯔꯥ ꯑꯗꯩ ꯃ ꯄꯥꯟꯂꯣꯝꯗꯒꯤ ꯑꯗꯨꯝ ꯌꯥꯟꯁꯤꯜꯂꯔꯒ ꯏꯆꯦꯒꯨꯝꯕꯁꯦ ꯑꯗꯨꯝ ꯌꯥꯟꯁꯤꯜꯂꯦꯕ
ꯑꯥ
ꯍꯥ ꯆꯈꯥꯎ ꯑ ꯑꯁꯤꯦ ꯌꯥꯟꯁꯤꯜꯂꯛꯑꯕ ꯑꯗꯨꯒꯒ ꯑ ꯄꯨꯛꯁꯦ ꯍꯥꯡꯕ ꯀꯥꯟꯗ ꯆꯥꯕ ꯌꯥꯗꯦ ꯀ ꯍꯥꯏꯕꯗꯣ ꯃꯄꯥꯟꯂꯣꯝꯗꯒꯤ ꯉꯥꯡꯂꯛꯄꯗꯨꯗꯒꯣ ꯑꯩꯁꯦ ꯑꯁ ꯏꯕꯨꯡꯉꯣ ꯍꯥꯏꯗꯨꯗꯣ ꯑꯩ ꯒ꯭ꯌꯥꯟ ꯇꯥꯗ꯭ꯔꯦ ꯑꯩ ꯑꯍꯝ ꯍꯪꯗꯣꯏꯗ ꯃꯤꯁꯤꯡꯕꯁꯦ ꯆꯥ ꯆꯥ ꯇꯧꯔꯛꯑꯦ ꯎ ꯑ ꯍꯣ
ꯇꯣꯜ ꯊꯝꯕꯩꯅꯦꯕ ꯍꯧꯖꯤꯛꯀꯥꯟꯁꯤ ꯀꯥꯡ ꯌꯥꯝ ꯆꯤꯛꯑꯦꯕ ꯍꯧꯖꯤꯛꯀꯥꯟꯁꯦ ꯁ꯭ꯋꯥꯏꯗꯁꯨ ꯀꯥꯡ ꯂꯩꯕ ꯍꯧꯔꯦꯕ
ꯍ ꯇꯥꯏꯒꯣꯕꯣꯂꯣ ꯔꯔꯕꯣ ꯍꯥꯥ
ꯍꯥꯥ
ꯍꯥꯟꯅꯒ ꯃꯥꯟꯅꯗ꯭ꯔꯕꯣ
ꯍꯥꯟꯅꯗꯤ ꯀꯥꯡ ꯑꯃꯅꯤ ꯈꯛꯇꯪ ꯄꯥꯏ ꯇꯔꯛ ꯇꯔꯛ ꯄꯥꯏꯖꯔꯝꯕꯅꯦ ꯍꯧꯖꯤꯛꯇꯤ ꯀꯥꯡꯁꯦ ꯃꯌꯥꯝ ꯌꯥꯝꯁꯤꯜꯂꯛꯑꯦ
ꯑꯣ
ꯎꯝ
ꯒ꯭ꯌꯥꯟ ꯇꯥꯔꯛꯇ꯭ꯔꯦ ꯒ꯭ꯌꯥꯟ ꯇꯥꯔꯛꯇ꯭ꯔꯦ ꯏꯕ ꯑꯃ ꯏꯕ ꯑꯃ ꯑ ꯄꯨꯡ ꯀꯌꯥꯗ ꯇꯨꯝꯕ꯭ꯔꯣ
ꯇꯥꯏꯌꯦ ꯇꯥꯏꯌꯦ
ꯄꯨꯡ ꯌꯥꯌꯥꯅ ꯇꯨꯝꯕ꯭ꯔꯣ
ꯃꯁꯤꯗꯤ ꯑꯇ ꯇꯃꯒ ꯍꯌꯦꯡ ꯉꯨ ꯀꯩꯅꯣ ꯆꯠꯠꯇꯒ ꯆꯠꯗꯕ ꯂꯩꯕꯅꯤꯦꯅꯀꯣ
ꯑꯩꯁꯨ ꯍꯌꯦꯡ ꯅꯣꯡꯉꯥꯟꯗ꯭ꯔꯤꯀꯥꯟꯗ ꯆꯠꯇꯣꯏꯅꯤꯅꯦꯍꯦ
ꯑꯦꯛꯇꯨꯡ ꯌꯥꯕ
ꯄꯨꯡ ꯃꯉꯥ ꯄꯨꯡ ꯃꯉꯥ ꯅꯪꯅꯕ ꯆꯠꯇꯣꯏꯅꯤ
ꯁꯤ ꯀꯥꯏꯒꯤꯔꯣꯗꯤ ꯌꯥꯝ ꯉꯜꯂꯤꯗꯨꯕꯣ
ꯑꯁ ꯃꯤ ꯂꯩꯕꯒꯤꯅꯦ ꯄꯨꯡ ꯃꯉꯥ ꯑꯗꯨꯁꯦ ꯑꯩꯈꯣꯏ ꯄꯨꯂꯞ ꯂꯥꯛꯑꯒ ꯄꯨꯡ ꯇꯔꯥꯃꯥꯊꯣꯏꯗ ꯍꯟꯗꯣꯏꯕ ꯂꯣꯟꯗꯣꯏꯕ
ꯇꯩꯒꯤ ꯋꯥ ꯍꯒꯗꯕꯗ
ꯍꯥꯏꯗꯤ ꯃꯤ ꯇꯧꯒꯗꯕ ꯃꯤꯗꯨ ꯏꯃꯨꯡ ꯃꯅꯨꯡ ꯈꯪꯍꯟꯗꯅ ꯇꯧꯕ ꯍꯥꯏꯇꯥꯔꯦ
ꯑꯦ ꯅ ꯀꯩꯅꯣ ꯍꯥꯏꯁꯤꯕꯨ
ꯑꯗꯨꯃꯥꯏꯅ ꯇꯧꯔꯦ ꯃꯤꯁꯤꯡꯁꯦ ꯖꯥꯠ ꯖꯥ ꯌꯥꯝ ꯊꯦꯡꯅꯔꯛꯑꯦ ꯈꯪꯕ꯭ꯔꯥ
ꯇꯧꯗꯤ ꯇꯧꯅꯤꯡꯉꯒ
ꯍꯣꯏ ꯌꯨꯝꯗ ꯌꯥꯗꯕꯤꯗꯣ
ꯑꯗꯨ ꯇꯧꯔꯗꯤ ꯑꯗꯨꯝ ꯈꯪꯗꯧ ꯂꯩꯔꯦ ꯀꯩꯅꯣ ꯃꯣꯏꯅ ꯀꯩꯅꯅꯣ ꯑꯗꯨꯃꯥꯏꯅ ꯇꯧꯋꯗꯨꯕꯣ ꯅꯠꯇ꯭ꯔꯒ ꯃꯧꯔꯣ
ꯍꯣꯏ ꯃꯧꯅꯦ ꯍꯥꯏꯇꯥꯔꯦ ꯄꯣꯝꯗꯅꯕ ꯅꯞꯄꯤꯒꯦ ꯍꯥꯏꯔꯁꯨ ꯌꯨꯝꯒꯤ ꯃꯤꯅ ꯈꯪꯂꯛꯀꯅꯤ ꯆꯠꯄ ꯌꯥꯗꯦꯒ ꯍꯥꯏꯔꯒ ꯑꯗꯨꯝ ꯆꯠꯈ꯭ꯔꯦ
ꯀꯗꯥꯏꯗ ꯁꯦꯝꯃꯤꯅꯣ ꯃꯌꯥꯗ ꯀꯩꯅꯣ ꯁꯦꯝꯃꯤꯁꯦ
ꯃꯃꯥꯏꯗ ꯃꯃꯥꯏꯗ ꯃꯃꯥꯏ ꯆꯤꯡꯈꯠꯂꯤꯕ
ꯑ
ꯈꯪꯗ꯭ꯔꯣꯏꯅꯦꯍꯦ ꯍꯟꯗꯛꯁꯦ
ꯃꯧ ꯐꯧ ꯀꯦꯔ ꯀꯥꯟꯁꯤꯗ ꯅꯪꯅ ꯑꯗꯨꯗ ꯍꯞꯄꯨꯁꯨꯨꯔ ꯂꯩꯥꯛꯑꯣ ꯍꯧꯖꯤꯛꯀꯥꯟꯗꯤ ꯍ ꯍꯥꯄꯨ ꯆꯨꯕ ꯃꯤ ꯀꯥ ꯇ ꯌꯦꯡꯅꯤꯡꯗꯕꯅꯤ
ꯍꯥꯄꯨ ꯆꯨꯗ꯭ꯔꯔꯤ ꯍꯟꯗꯛꯇꯤ ꯅꯪ ꯈꯪꯗꯣꯏ ꯇꯧꯋꯤꯅꯦ
ꯇꯅ ꯇꯞꯅ ꯀ꯭ꯔꯔꯤꯁꯟ ꯀ꯭ꯔꯤꯁꯟꯒꯤ ꯑ ꯃꯥꯏ ꯇꯩꯅꯕ ꯉꯧꯊꯣꯛ ꯑ ꯉꯧꯊꯣꯛꯅ ꯐꯥꯎꯟꯗꯦꯁꯟꯒꯨꯝꯕ ꯑꯗꯒꯤꯗꯤ ꯀꯦ ꯍꯥꯏꯥꯏꯅꯤ ꯆꯤꯟꯗ ꯉꯥꯡꯈꯠꯅꯕ ꯈ ꯀꯩꯅꯣ ꯎꯝ ꯊꯥꯎꯗꯣ ꯆꯤꯡꯒꯤ ꯊꯥꯎ
ꯍꯣꯏꯅꯦ ꯅꯪꯁꯨ ꯌꯥꯝꯁꯤꯜꯂꯛꯑꯕ ꯃꯥꯜꯂꯦ ꯑꯩꯉꯣꯟꯗꯒꯤ ꯍꯥꯟꯅꯗꯤ ꯑꯩꯉꯣꯟꯗ ꯅꯪ ꯌꯥꯝ ꯉꯥꯡꯂꯝꯃꯦ ꯑꯗꯨꯕꯨ ꯅꯪꯁꯨ ꯌꯥꯟꯁꯤꯜꯂꯛꯄꯒꯤ ꯑꯗꯨꯃꯥꯏꯅ ꯇꯧꯋꯦ
ꯌꯥꯝꯁꯤꯜꯂꯛꯄꯗꯤ ꯍꯥꯏꯗꯤ
ꯃꯄꯥꯟꯂꯣꯝꯗꯒꯤ ꯁꯤꯒꯤ ꯅꯪ ꯌꯥꯝ ꯌꯥꯟꯁꯤꯜꯂꯛꯑꯦ ꯍꯥꯏꯕ
ꯑꯁ ꯑꯗꯨ ꯍꯥꯏꯕꯗꯨ ꯊꯣꯛꯇ꯭ꯔꯗꯤ ꯑꯗꯨꯝ ꯌꯥꯟꯕ ꯇꯥꯕꯅꯤ
ꯑꯁꯁꯨ ꯅꯪ
ꯆꯤꯟꯒꯤ ꯆꯤꯟꯒꯤ ꯊꯥꯎ
ꯍꯣꯏ ꯆꯤꯟꯒꯤ ꯊꯥꯎ
ꯑꯗꯨꯒꯨꯝꯕꯗꯣ ꯂꯩꯌꯣ ꯍꯥꯏꯔꯁꯦ
ꯑꯁ ꯀꯥꯗꯅꯕ ꯍꯥꯟꯅ ꯇꯧꯈꯤꯒꯦ ꯏꯕꯦꯝꯃꯣ
ꯎ
ꯑꯩꯁꯦ ꯍꯟꯗꯛꯁꯦ ꯈꯔ ꯀꯩꯅꯣ ꯀꯦꯕꯒꯤꯀꯣ ꯊꯕꯛ ꯃꯐꯝꯗ ꯇꯨ ꯇꯨ ꯃꯥꯥꯏ ꯅꯨꯄꯤ ꯃꯥꯅ ꯂꯥꯛꯑꯗꯤ ꯐꯥꯏꯗꯅ ꯍꯥꯏ
ꯌꯥꯔꯦꯆꯤꯟꯅ ꯈ ꯁꯪꯖꯤꯜꯂꯛꯂꯀꯦꯕ ꯃꯥꯜꯂꯤ
ꯆꯤꯟꯗꯅꯗꯤ ꯏꯕꯦꯝ ꯑꯃ ꯐꯤꯔꯣꯜ ꯍꯥꯏꯦ ꯐꯤꯔꯣꯜꯗꯅꯤ ꯏꯕꯦꯝ ꯑꯃ ꯆꯥꯅ ꯆꯥꯅꯕ ꯁꯦ ꯍꯧꯖꯤꯛꯀꯥꯟꯗꯤ ꯑꯗꯨꯝ ꯁꯦꯠ ꯆꯥꯔ ꯆꯠꯂꯦ ꯍꯥꯏꯇꯥꯔꯦ
ꯂꯩꯔꯤ ꯂꯩꯇ꯭ꯔꯤꯗꯨꯒ ꯀꯃꯥꯏꯅꯕꯨ ꯁꯦꯠ ꯆꯥꯏꯅꯣ ꯅꯪꯒꯤ ꯁꯝꯂꯥꯡꯗꯨꯅꯦ ꯅꯪ ꯅꯒꯤ ꯅꯃꯥꯏꯗꯨꯒ ꯆꯥꯟꯅꯗꯦ ꯍꯥꯏꯕ ꯅꯪꯁꯦ ꯁꯥꯡꯉꯒ ꯑꯣ ꯀꯩꯅꯣꯗꯣ ꯅꯥꯡꯒꯟ ꯈꯤꯇꯪ ꯌꯥꯝ ꯀꯥꯈꯠꯂ ꯀꯛꯄꯩꯔꯣ ꯐꯖꯔꯅꯤ ꯍꯥꯏꯕ
ꯑꯗꯣ ꯃꯤꯁꯤꯡꯅꯀꯣ ꯃꯤꯁꯤꯡꯅ ꯑꯩꯕꯨꯁꯦ ꯅꯪ ꯑꯥ ꯑ ꯃꯄꯥꯟꯁꯨꯨꯕ ꯑ ꯃꯍꯩꯔꯣꯏ ꯃꯥꯜꯂꯦ ꯀ ꯍꯥꯏꯌꯦ
ꯅꯪ ꯅꯁꯛ ꯅꯋꯣꯡꯅ ꯅꯪꯒꯤ ꯅꯇꯧꯅ ꯂꯣꯏꯅ ꯃꯛꯅꯅꯤ
ꯃꯥꯜꯂꯦ ꯑꯩꯉꯣꯟꯗ ꯅꯪ ꯑꯗꯨꯃꯥꯏꯅ ꯇꯝꯕ꯭ꯔꯣ ꯍꯥꯏ ꯑꯩꯅ ꯑꯗꯨ ꯂꯣꯏꯔꯦ ꯃꯤ ꯑꯗꯨꯃꯥꯏꯅꯁꯨ ꯂꯣꯏ ꯂꯣꯏꯔꯒꯔ ꯃꯤ ꯑꯍꯨꯝ ꯀꯥꯜꯂꯦ ꯍꯥꯏ ꯑꯁ ꯅꯁꯛꯇꯨꯗꯤ ꯌꯥꯝ ꯆꯥꯟꯅꯗꯦꯅꯥ ꯍꯥꯏꯔ ꯍꯣꯏ ꯍꯣꯏ ꯆꯥꯟꯗꯕꯅꯤ ꯍꯥꯏꯔꯦ
ꯎꯝ ꯆꯥꯟꯅꯗꯕ ꯊꯕꯛ ꯌꯥꯝ ꯇꯧꯋꯦꯕ
ꯈꯪꯗ꯭ꯔꯦꯅꯦꯍꯦ
ꯁꯤꯖꯟꯅꯕꯗꯤ ꯌꯥꯝ ꯂꯩꯔꯦꯕꯨ ꯁꯤꯖꯟꯅ ꯈꯛꯇ ꯉꯥꯏꯔꯦ
ꯉꯥꯏꯔꯦ ꯂꯩꯇ꯭ꯔꯤꯁꯦ ꯑꯩ ꯑꯩꯗꯤꯀꯣ ꯑꯩ ꯍꯧꯖꯤꯛꯀꯥꯟꯁꯦ ꯐꯨꯔꯤꯠ ꯂꯩꯇꯦ ꯈꯪꯕ꯭ꯔꯥ ꯐꯨꯔꯤꯠꯀ ꯐꯨꯔꯤꯠꯀ ꯀꯔꯤꯅꯣ ꯆꯄꯜ ꯅꯠꯇꯕ ꯈꯣꯡꯎꯞꯁꯦ ꯄꯥꯝꯃꯦ ꯈꯪꯕ꯭ꯔꯥ
ꯇꯨꯡꯖꯤꯜꯂꯒ ꯑꯃ ꯈꯔ ꯎꯝ ꯀꯩꯅꯣ ꯑꯣꯏꯕꯀꯣ ꯃꯃꯤꯡ ꯆꯠꯄ ꯂꯩꯗꯅ ꯃꯃꯤꯡ ꯆꯠꯄ ꯀꯩꯅꯣꯗꯒꯤ
ꯈꯪꯉꯤꯅꯦ ꯑꯗꯨ ꯅꯍꯥꯟꯃꯨꯛꯇꯣ ꯑꯩꯒꯤ ꯆꯄꯜ ꯍꯥꯏꯗꯤ ꯔꯥꯃꯤꯅ ꯑꯃꯛ ꯍꯨꯔꯥꯟꯕꯤꯈ꯭ꯔꯕ
ꯁꯗ ꯎꯝ
ꯍꯣꯏ
ꯀꯩꯅꯣ ꯅꯪꯒꯤ ꯁꯟꯗ ꯑꯆꯧꯕꯗꯨꯔꯣ ꯑ ꯑꯩꯈꯣꯏꯕꯅꯤ ꯂꯩꯃꯤꯟꯅꯕꯗꯨꯣ
ꯑꯩꯈꯣꯏ ꯃꯥꯗꯤ ꯌꯨꯄꯤꯗ ꯌꯨꯕꯗꯣ
ꯑꯗꯣ ꯃꯤ ꯍꯧꯅ ꯃꯤ꯭ꯔꯒꯥꯏ
ꯍꯣꯏ ꯍꯨꯔꯥꯟꯕꯤꯈ꯭ꯔꯦ
ꯑꯝꯕ ꯂꯣꯏꯒꯤ ꯃꯁꯛ ꯃꯥꯟꯅꯕꯩꯔꯣ
ꯅꯠꯇꯦꯗ ꯍꯪ ꯃꯥꯟꯅꯗꯦꯗ ꯑꯗꯨ ꯅꯨꯃꯤꯠꯇ ꯃꯤꯁꯨ ꯌꯥꯝ ꯂꯥꯛꯇꯦꯕ ꯃꯤ ꯑꯅꯤ ꯈꯛꯇ ꯂꯥꯛꯑꯦꯕꯀꯣ
ꯎꯝ
ꯃꯧꯒ ꯃꯥꯒꯤ ꯃꯅꯦꯝ ꯄꯣꯛꯀ ꯂꯥꯛꯄ ꯑꯗꯨꯗ ꯑꯩꯁꯦ ꯃꯅꯨꯡꯗ ꯆꯪꯉꯨꯔꯦ ꯑꯗꯨꯒ ꯑ ꯑꯈꯣꯏꯒꯤ ꯅꯨꯄꯤ ꯑꯃ ꯈꯔ ꯅꯣꯏꯇꯛ ꯇꯧꯕꯗꯣ ꯑꯗꯨ ꯏꯕꯥꯅꯤꯗꯣ ꯌꯦꯡꯕ ꯂꯣꯏꯔꯀꯥꯟꯗ ꯂꯥꯛꯑꯣ ꯀꯩꯅꯣꯝꯃ ꯂꯩꯔꯨꯁꯤ ꯍꯥꯏꯅ ꯊꯣꯛꯂꯛꯄ ꯀꯥꯟꯗ ꯑꯩꯁꯤ ꯁꯦꯟꯗꯟꯁꯦ ꯊꯤꯕ ꯀꯥꯟꯗ ꯂꯩꯔꯝꯗ꯭ꯔꯦ ꯃꯅꯨꯡ ꯊꯤꯔꯦ ꯃꯄꯥꯟꯗ ꯊꯤꯔꯦ ꯃꯈꯥꯗ ꯆꯪꯉꯒ ꯌꯦꯡꯉꯦ ꯑꯗꯨꯒ ꯂꯥꯁ ꯇ ꯁꯨꯝꯕ ꯑꯔꯣꯏꯕꯗꯗꯤ ꯁꯨꯡꯛꯂꯩ ꯂꯩꯔ ꯇꯕꯗꯨꯗ ꯑ ꯃꯤ ꯍꯨꯔꯥꯟꯈꯒ꯭ꯔꯖꯥꯠꯂꯣ ꯍꯥꯏꯌꯦ ꯏꯕꯥꯅꯤꯅ ꯑꯗꯨꯃꯥꯏ ꯍꯥꯏꯅꯔ ꯂꯩꯩꯕꯗꯨꯗ ꯑꯁꯦꯡꯕꯒꯤ ꯍꯨꯔꯥꯟꯕꯤꯈ꯭ꯔꯕ ꯀꯣ ꯑꯗꯨꯗꯩ ꯒꯤꯗꯤ ꯃꯥ
ꯅꯣꯏ ꯇꯤꯚꯤ ꯇꯤꯚꯤꯒ ꯊꯦꯠꯇ꯭ꯔꯣ ꯇꯤꯚꯤ ꯃꯆꯥ ꯃꯆꯥ ꯑꯗ ꯌꯦꯡꯁꯤꯂꯣ ꯀꯩꯅꯣ
ꯊꯦꯠꯂꯦ ꯑꯗꯨꯗꯤ ꯑꯁ ꯂꯧꯗꯤ ꯂꯧꯖꯈ꯭ꯔꯁꯅꯨꯗ ꯑꯗꯨ ꯐꯠꯁꯨ ꯐꯠꯇ꯭ꯔꯕꯗꯨꯕꯨ ꯃꯥꯅ ꯑꯃꯃꯨꯛ ꯂꯩꯕꯤꯔꯦ ꯈꯪꯕ꯭ꯔꯥ ꯆꯥꯝꯃ꯭ꯔꯤ ꯄꯤꯕ ꯈꯪꯕ꯭ꯔꯥ ꯑꯗꯨꯁꯨ ꯈꯟꯁꯨ ꯈꯟꯗꯦꯗ ꯑꯩ ꯄꯥꯝꯕ꯭ꯔꯥ ꯍꯥꯏ ꯄꯥꯝꯃꯤ ꯄꯥꯝꯃꯤ ꯍꯥꯏꯌꯦ ꯂꯧꯔꯦꯗꯨ ꯑꯗꯨꯕꯨ ꯑꯁꯦꯡꯕꯒꯤꯗꯤ ꯑꯩ ꯄꯥꯝꯗꯦ
ꯑꯁ ꯅꯪ ꯁꯨ
ꯍꯥꯏꯗꯤ ꯃꯤ ꯒꯤ ꯑꯗꯨꯗ ꯉꯥꯏ ꯂꯩꯔ ꯀꯥꯟꯁꯤꯗ ꯑ ꯑꯩꯅ ꯄꯥꯝꯃꯤ ꯄꯥꯝꯗꯦ ꯑꯗꯨꯝ ꯈꯟ ꯂꯩꯕꯗꯁꯨ ꯇꯜꯂꯦꯕ
ꯂꯩꯅꯦ ꯈꯅꯦ ꯈꯔꯤꯅꯦ ꯀꯩ ꯃꯆꯨꯗ ꯂꯩꯕꯤꯔꯤꯅꯣ ꯑꯃꯨꯛ
ꯈꯪꯇꯦꯇ
ꯅꯪꯒꯤꯗꯨꯒ ꯍꯥꯏꯐꯦꯠ ꯃꯥꯟꯅꯕ ꯂꯩꯌꯨ ꯌꯥꯗ꯭ꯔꯣ
ꯃꯥꯅꯗꯦꯗ ꯑꯁ ꯇꯣꯛꯅꯤꯡꯕꯅꯤꯅꯦꯍꯦ ꯑꯗꯨ ꯌꯨꯝ ꯆꯠꯀꯦ ꯇꯧꯔꯀꯥꯟꯁꯨ ꯂꯩꯔꯝꯗꯕꯗꯨꯗꯀꯣ ꯃꯥꯅ ꯂꯥ ꯂꯥꯛꯑꯣ ꯂꯥꯛꯑꯣ ꯂꯩꯕꯤꯔꯒꯦ ꯂꯥꯛꯑꯣ ꯂꯥꯛꯑꯣ ꯍꯥꯏꯔꯒ ꯂꯩꯔꯦ
ꯑꯆꯥ ꯄꯨꯛꯅꯤꯡꯒꯤ ꯋꯥꯔꯤꯁꯦ ꯀꯨꯏꯔꯕꯒꯤ ꯋꯥꯔꯤꯅꯦꯕ ꯅꯪ ꯉꯁꯤ ꯈꯛ ꯂꯤꯔꯛꯏꯅꯦ
ꯅꯠꯇꯦ ꯍꯞꯇꯥ ꯑꯃ ꯐꯥꯔꯦ
ꯍꯣꯢ ꯑꯩꯁꯤꯅꯦ ꯁꯦꯠꯅ ꯁꯦꯠꯅ ꯈꯣꯠꯅꯕꯗꯤ ꯂꯣꯏ ꯂꯩ ꯑꯗꯨ ꯑꯨꯔꯤꯠ ꯈꯛꯇꯅꯦ ꯑꯩꯅ ꯂꯩꯇꯔꯤ ꯁꯦ
ꯑꯩꯁꯨ ꯐꯨꯔꯤꯠ ꯂꯩꯇꯦ ꯢꯕꯦꯝꯃ ꯀꯔꯤꯔ ꯃꯈꯣꯟ ꯗꯣꯡ ꯗꯣꯡ ꯇꯥꯢꯅ
ꯑꯗꯨꯝ ꯌꯨꯝꯁꯦ ꯁꯦꯝꯖꯤꯟ ꯈꯣꯠꯆꯤꯜꯂꯤꯑꯦ ꯁ꯭ꯋꯥꯏꯗ ꯃꯤ ꯑꯅꯧ ꯕ
ꯐꯩꯌꯦ ꯐꯩꯌꯦ
ꯅꯨꯡꯇꯤ ꯈꯨꯗꯤꯡꯒꯤ ꯁꯦꯝꯕ ꯂꯩꯔꯦ ꯑꯗꯨꯒ ꯃꯊꯪ ꯊꯥꯗ ꯃꯤ ꯑꯅꯧꯕ ꯁꯥꯇ꯭ꯔ ꯈꯔ ꯂꯥꯛꯑꯅꯤꯅ ꯑꯗꯨꯒꯤ
ꯑꯣ ꯅꯪꯒꯤ ꯍꯋꯥꯏꯖꯥꯔꯁꯨ ꯑꯀꯪꯕ ꯂꯩꯔꯦꯀꯣ
ꯑꯗꯣ ꯇꯥꯡ ꯀꯨꯟꯇꯔꯦꯠꯇ ꯇꯥꯡ ꯀꯨꯟꯅꯤꯊꯣꯏ ꯑꯗꯨꯋꯥꯏꯗ ꯅꯍ ꯂꯥꯛꯇꯧ ꯃꯥꯜꯂꯦ ꯃꯥꯗꯣ ꯑꯗꯨꯗ
ꯑꯣ ꯑꯆꯨ ꯆꯤ ꯑ ꯀꯩ ꯀꯩꯅꯣ ꯄꯨꯔꯛꯑꯣ ꯍꯥꯏꯕꯗꯣ ꯍꯥꯏꯕꯤꯔꯛꯑꯣ ꯅꯪꯁꯨ ꯄꯨꯔꯛꯑꯣ ꯍꯥꯏꯕꯗꯣ
ꯏꯃꯥꯗꯗꯤ ꯍꯥꯏꯒ꯭ꯔꯕꯅꯦ ꯑꯃꯨꯛ ꯍꯥꯏꯔꯛꯑꯣ ꯍꯥꯏꯔꯣ
ꯍꯥꯏꯔꯛꯑꯣ ꯆꯤꯠꯊꯥꯒꯗꯕ
ꯍꯧꯖꯤꯛ ꯍꯥꯏꯔꯛꯑꯣ ꯍꯥꯏꯔꯣ
ꯍꯥꯏꯔꯛꯑꯣ ꯍꯥꯏꯔꯛꯑꯣ ꯀꯩꯀꯩꯅꯣ ꯍꯥꯏꯔꯛꯑꯣ
ꯎ ꯃꯣꯔꯣꯛ ꯑꯆꯥꯔ ꯎꯃꯣꯔꯣꯛ ꯑꯆꯥꯔꯅꯦ ꯍꯋꯥꯏꯖꯥꯔꯅꯦ ꯑꯗꯨꯒ ꯉꯥꯔꯤꯅꯦ ꯑꯗꯨꯒ ꯌꯥꯔꯦ ꯌꯥꯔꯦ
ꯑꯗꯨꯒ ꯅꯍꯥꯟꯒꯤ ꯎꯣꯔꯣꯛꯀꯤ ꯑꯆꯥꯔ ꯂꯤꯛꯂꯤꯗ ꯍꯥꯟꯕꯗꯨꯔꯣ
ꯍꯣꯏ ꯀꯧꯇꯥ ꯃꯆꯥꯗ ꯍꯥꯟꯕꯗꯣ
ꯅꯠꯇ꯭ꯔꯒ ꯑꯥ ꯆꯅꯝꯒꯤ ꯑꯆꯥꯔꯒꯨꯝꯕꯗꯨꯁꯨ ꯄꯥꯝꯗꯕ꯭ꯔꯣ
ꯌꯥ ꯄꯥꯝꯗꯦ ꯃꯣꯔꯣꯛ ꯑꯆꯥꯔꯗꯣ ꯁꯦꯝꯕ ꯍꯩꯔꯝ ꯍꯩꯔꯗꯤ ꯁꯦꯝꯍꯜꯂꯣ ꯀꯩꯅꯣꯗ ꯍꯧꯖꯤꯛ ꯃꯣꯔꯣꯛ ꯌꯥꯝ ꯍꯣꯡꯉꯦ ꯍꯥꯏꯗꯅ